ꯍꯂꯣ ꯇꯥꯔꯦ ꯉꯁꯤ ꯑꯌꯨꯛꯀꯤ ꯑꯌꯨꯛꯁꯤꯅ ꯂꯥꯛꯄ ꯃꯇꯝꯁꯤꯗ ꯑꯏꯤꯡꯕ ꯋꯥꯈꯜꯒ ꯂꯣꯏꯅꯅ ꯑꯩꯈꯣꯏ ꯒ꯭ꯌꯥꯟ ꯇꯥꯅ ꯍꯧꯒꯠꯂꯒꯅ ꯄꯨꯝꯅꯃꯛ ꯌꯥꯏꯐꯃꯤꯟꯅꯔꯁꯤ ꯇꯧꯔ ꯈꯨꯗꯤꯡꯗ ꯌꯥꯏꯐꯕ ꯑꯣꯏꯔꯁꯤ
ꯌꯥꯏꯐꯔꯁꯦ ꯌꯥꯏꯐꯔꯁꯦ
ꯑꯗꯣ ꯑꯌꯨꯛꯀꯤ ꯉꯁꯤ ꯑꯌꯨꯛꯀꯤꯗꯤ ꯀꯔꯤ ꯆꯤꯟꯗꯝꯂꯒꯦ ꯑꯩꯈꯣꯏꯒꯤ ꯌꯥꯍꯧꯔꯛꯄꯒꯤ ꯑꯣꯏꯅ ꯍꯥꯏ ꯇ
ꯌꯥꯎꯔꯛꯄꯁꯦ ꯑꯩ ꯆꯤꯟꯌꯥ ꯁꯦꯡꯕ ꯂꯣꯏꯔꯒ ꯏꯁꯤꯡ ꯒ꯭ꯂꯥꯁ ꯑꯁꯥꯡꯕ ꯑꯃ ꯊꯛꯆꯟꯈ꯭ꯔꯦ ꯑꯗꯨꯏ ꯃꯇꯨꯡꯗ ꯑꯩ ꯎ ꯆꯥꯛꯈꯥꯎꯁꯦ ꯈꯔ ꯅꯨꯡꯉꯥꯏꯇꯦꯅ ꯉꯔꯥꯡꯁꯨ ꯑꯩꯁꯦ ꯆꯥꯛꯁꯦ ꯆꯥꯕ ꯌꯥꯗꯗꯅ ꯊꯣꯛꯊꯣꯛꯑ ꯊꯣꯛꯑꯦꯄꯒꯤ ꯉꯔꯥꯡ ꯑꯌꯨꯛꯇꯨ ꯄꯨꯔꯥ ꯆꯔꯥ ꯍꯦꯜꯂꯦ ꯑꯗꯨꯗꯒꯤ ꯑꯩ ꯍꯧꯖꯤꯛ ꯄꯦꯔꯨꯛꯇꯣ ꯃꯅꯥ ꯑꯃꯅ ꯍꯦꯛꯑꯒ ꯁꯥꯏꯖꯤꯟꯈ꯭ꯔꯦ ꯄꯨꯈꯥꯏ ꯏꯪꯕꯣꯏꯅꯤꯡꯉꯤ
ꯑꯩꯁꯨ ꯀꯩꯅꯣ ꯇꯧꯕꯁꯦ ꯌꯥꯝ ꯄꯥꯝꯃꯦ ꯑꯩꯈꯣꯏꯒꯤ ꯑꯩꯈꯣꯏ ꯍꯩ ꯃꯈꯜ ꯃꯈꯜ ꯈꯔꯒꯤ ꯍꯥꯏꯇꯥꯔꯦ ꯐꯖꯅ ꯑꯩꯈꯣꯏꯒꯤ ꯁꯨꯝꯇꯣꯛꯑꯒ ꯑꯩꯈꯣꯏ ꯃꯍꯤ ꯑꯣꯏꯅ ꯅꯥꯏꯅ ꯐꯖꯅ ꯇꯛꯈꯥꯏꯔꯒꯀꯣ ꯑꯁ ꯑꯗꯨꯝꯕꯗꯣ ꯅꯨꯡꯇꯤꯈꯩ ꯑꯌꯨꯛꯇ ꯑꯌꯨꯛ ꯑꯌꯨꯛꯇ ꯊꯛꯑꯒ ꯑꯩꯈꯣꯏꯒꯤ ꯑꯌꯨꯛꯀꯤ ꯆꯥꯛ ꯆꯥꯕ ꯌꯥꯏ ꯑꯩꯈꯣꯏꯗꯤ ꯂꯟꯁ ꯗꯤꯟꯅꯔ ꯑꯩꯈꯣꯏ ꯀꯩꯅꯣ ꯇꯥꯏꯃꯤꯡꯁꯤꯅ ꯆꯥꯛꯁꯤꯅ ꯈꯤꯇꯪ ꯆꯥꯕ ꯑꯗꯨꯝꯕ ꯍꯩ ꯔꯥ ꯑꯗꯒꯤ ꯍꯩ ꯔꯥꯒ ꯑꯗꯩ ꯀꯣꯠꯂꯒ ꯆꯥꯕ ꯌꯥꯕ ꯃꯅꯥ ꯃꯁꯤꯡꯁꯤꯒꯤꯅ ꯑꯅꯝꯕ ꯍꯥꯏꯅ ꯅꯝꯍꯟꯕ ꯏꯁꯥꯁꯦ ꯑꯗꯨ ꯑꯣꯏꯇꯥꯔꯗꯤ ꯈꯤꯇꯪ ꯑꯑꯣꯟꯕ ꯑꯃ ꯂꯥꯛꯇꯣꯏ ꯃꯥꯜꯂꯦ ꯏꯁꯥꯁꯦ
ꯐꯔꯤꯅꯦ ꯑꯗꯨꯅ ꯍꯦꯟꯅ ꯆꯥꯛꯀꯤ ꯆꯥꯛꯀꯤ ꯁꯔꯨꯛꯇꯨꯅ ꯌꯥꯝꯗꯅ ꯆꯥꯔꯒꯀꯣ ꯋꯥꯍꯩ ꯋꯥꯍꯩ ꯀꯔꯤ ꯀꯔꯥ ꯃꯌꯥꯝ ꯑꯃ ꯃꯇꯝ ꯃꯇꯝꯒꯤ ꯐꯪꯉꯤꯕ ꯃꯌꯥꯝꯁꯦꯀꯣ ꯁꯤꯁꯤꯅ ꯍꯦꯟꯅ ꯌꯥꯝꯅ ꯆꯥꯔꯒ ꯄꯨꯛ ꯊꯜꯍꯟꯕ ꯑꯗꯨꯃꯥꯏꯅ ꯐꯔꯤꯅꯤ ꯍꯛꯆꯥꯡꯁꯨ ꯁꯦꯡꯕ ꯑꯗꯒꯤ ꯀꯨꯆꯨ ꯀꯣꯃꯦꯟ ꯂꯪꯗꯣꯏꯅꯤ ꯑꯗꯨꯅ ꯑꯗꯨꯅ ꯍꯦꯟꯅ ꯄꯥꯝꯃꯦ ꯁꯦꯟꯒꯤ ꯋꯥꯅꯤ ꯄꯨꯡ ꯄꯩꯁꯥ ꯂꯩꯔꯒꯗꯤ ꯂꯣꯏ ꯇꯧꯕ ꯌꯥꯕ ꯉꯥꯛꯇꯅꯤ ꯍꯥꯏꯕꯗꯤ ꯁꯦꯟꯒꯤ ꯋꯥꯅꯦ ꯍꯥꯏꯕꯗꯤ ꯍꯩ ꯔꯥꯗꯣ ꯑꯩꯈꯣꯏ ꯌꯨꯝꯗ ꯍꯦꯛ ꯄꯥꯟꯕꯐꯥꯎ ꯅꯠꯇꯕꯅꯤꯅ ꯂꯩꯗꯣꯏꯅꯤꯗꯅꯀꯣ ꯑꯗꯨꯗꯨꯅ ꯁꯥꯗꯨ ꯂꯩꯔꯗꯤ ꯍꯛꯆꯥꯡꯁꯨ ꯐꯕ ꯋꯥꯈꯜꯁꯨ ꯂꯩꯕ ꯋꯥꯈꯜꯁꯨ ꯅꯨꯡꯉꯥꯏꯕ ꯄꯨꯝꯅꯃꯛꯁꯦ ꯄꯩꯁꯥꯗꯨꯗꯤ ꯂꯩꯔꯦ ꯑꯗꯨꯅꯤ
ꯋꯥꯅꯦ ꯂꯩꯔꯦ ꯑꯗꯨ
ꯍꯤꯡꯒꯣꯜꯁꯤꯅꯅꯦ ꯌꯥꯝ ꯀꯥꯅ ꯃꯔꯥꯡ ꯀꯥ ꯍꯦꯟꯅ ꯆꯥꯎ ꯇꯥꯗꯤꯅꯦ ꯑꯩꯈꯣꯏꯒꯤ ꯍꯩ ꯔꯥꯕꯨ ꯑꯣꯏꯔꯣ ꯅꯠꯇ꯭ꯔꯒꯅ ꯆꯥꯅꯅꯕ ꯃꯅꯥ ꯃꯁꯤꯡꯕꯨ ꯑꯣꯏꯔꯣ ꯑꯩꯈꯣꯏꯒꯤ ꯇꯣꯉꯥꯟꯅ ꯍꯥꯔ ꯅꯨꯡ ꯀꯔꯤꯝ ꯌꯥꯎꯗꯕꯤ ꯗ ꯐꯖꯅ ꯊꯥꯔꯗꯤꯅꯦ ꯀꯌꯥꯝ ꯅꯨꯡꯉꯥꯏꯅꯦ ꯑꯩꯈꯣꯏ ꯏꯁꯥꯒꯤ ꯆꯥꯖꯅꯕ ꯑꯣꯏꯅ ꯍꯥꯏꯇꯥꯔꯦ
ꯃꯥꯅꯦ ꯑꯗꯨꯅꯤ ꯍꯤꯡꯒꯣꯜ ꯁꯝꯕꯜ ꯆꯥꯎꯕ ꯀꯥꯡꯕꯨꯗꯗꯤ ꯌꯥꯝ ꯅꯨꯡꯉꯥꯏꯕ ꯃꯐꯝꯅꯦꯕ ꯌꯥꯝ ꯅꯨꯡꯉꯥꯏꯕ ꯄꯣꯠꯅꯦꯕ ꯍꯩ ꯔꯥ ꯁꯨꯅ ꯊꯥꯔꯅꯤꯅ ꯃꯅꯥ ꯃꯁꯤꯡ ꯅꯣꯡꯃꯒꯤ ꯆꯪꯗ ꯌꯥꯗ꯭ꯔꯕ ꯂꯩ ꯀꯩꯅꯣꯀꯣ ꯑꯗꯨ ꯃꯌꯥꯝꯗꯣ ꯍꯧꯖꯤꯛꯀꯤ ꯑꯩꯈꯣꯏꯅ ꯁꯣꯔꯣꯛ ꯇꯒꯤ ꯑꯒꯤ ꯀꯩꯊꯦꯜꯗꯒꯤ ꯂꯩꯁꯤꯡꯁꯤꯗꯤ ꯃꯤ ꯃꯟꯇꯥꯄꯣꯟꯇ꯭ꯔꯦꯕ ꯍꯥꯔ ꯍꯥꯞꯄꯅ ꯀꯔꯝꯕꯅꯣ ꯍꯥꯞꯇꯕꯅ ꯀꯔꯝꯕꯅꯣ ꯈꯪ ꯄꯣꯟꯗ꯭ꯔꯦꯕ ꯑꯗꯨꯅ ꯍꯛꯆꯥꯡꯁꯤꯗꯗꯤ ꯑꯗꯨꯝ ꯑꯁꯣꯏꯕ ꯑꯀꯥꯏꯕ ꯐꯠꯇꯕ ꯉꯥꯛꯇ ꯑꯣꯏꯔ ꯑꯗꯨꯅ ꯍꯥꯔ ꯅꯨꯡꯗ ꯁꯨꯝ ꯌꯥꯎꯔ ꯌꯥꯎꯔ ꯁꯨꯝ ꯆꯥꯔꯒ ꯅꯤꯅ ꯁꯨꯝ ꯇ ꯁꯨꯝ ꯑꯩꯈꯣꯏꯁꯦ ꯍꯤꯗꯥꯛꯇꯨꯅ ꯍꯥꯠꯂꯛꯏꯅꯦꯕ ꯑꯩꯈꯣꯏꯅꯗꯤ ꯈꯪꯖꯗꯕꯅꯤ ꯅꯣꯡꯃꯗ ꯅꯣꯡꯃꯗ ꯄꯨꯔꯥ ꯀꯩꯅꯣ ꯇꯧꯗꯦꯅ ꯍꯥꯏꯕꯒꯤ ꯈꯪꯗꯕꯩ ꯋꯥꯅꯦꯕꯀꯣ ꯍꯥꯔꯁꯤꯡꯁꯤ ꯅꯝꯖ ꯍꯛꯆꯥꯡꯁꯤꯗ ꯈꯖꯤꯛ ꯈꯖꯤꯛ ꯈꯖꯤꯛ ꯈꯖꯤꯛ ꯁꯣꯛꯍꯜꯂꯒ ꯍꯌꯦꯡ ꯃꯄꯨꯡ ꯐꯥꯔꯀꯥꯟꯗꯅꯦꯕ ꯂꯥꯏꯅꯥ ꯑꯆꯧꯕ ꯑꯃꯨꯛ ꯄꯣꯛꯂꯛꯀꯗꯣꯏꯁꯦ ꯑꯗꯨꯩ ꯈꯜꯂꯨꯕꯗ ꯇꯟꯕꯨ ꯇꯜꯂꯦ ꯆꯥꯗꯧꯕ ꯈꯜꯂꯨꯕ
ꯈꯪꯗꯦ ꯏꯁꯥꯁꯨ ꯐꯅ ꯂꯩꯅꯤꯡꯉꯤ ꯑꯗꯒꯤ ꯑꯩꯈꯣꯏ ꯃꯤꯑꯣꯏꯕ ꯑꯁꯤꯐꯥꯎꯕ ꯃꯤꯑꯣꯏꯕꯒꯤ ꯆꯤꯟ ꯍꯥꯏꯔꯦꯗꯅ ꯑꯍꯥꯎꯕꯁꯨ ꯆꯥꯅꯤꯡꯉꯤ ꯑꯐꯕ ꯑꯃ ꯁꯦꯝꯒꯠꯄꯗꯤ ꯃꯇꯝ ꯆꯪꯉꯤ ꯑꯗꯒꯤ ꯑꯗꯒꯤ ꯀꯩꯅꯣꯁꯨ ꯑꯩꯈꯣꯏꯒꯤ ꯆꯥꯅꯕ ꯄꯣꯠꯁꯤꯕꯨ ꯑꯍꯥꯎꯕꯗꯤ ꯑꯣꯏꯗꯣꯏꯦ ꯇꯧꯁ ꯑꯩꯈꯣꯏ ꯆꯥꯡ ꯐꯅ ꯂꯩꯅꯕꯒꯤꯗꯃꯛꯇꯗꯤ ꯑꯗꯨꯒ ꯍꯛꯆꯥꯡꯁꯦ ꯑꯁ ꯅꯣꯏꯕꯒ ꯈꯪꯗꯕꯤꯗ ꯑꯍꯥꯎꯕ ꯆꯥꯁꯤꯜꯂꯒ ꯍꯥꯏꯕꯗꯤ ꯁꯥꯥꯡ ꯉ ꯑꯗꯒꯤ ꯑꯩꯈꯣꯏꯒꯤꯁꯨ ꯑꯗꯨꯗꯒꯤ ꯍꯣꯇꯦꯜꯒꯤ ꯑꯣꯏꯕ ꯄꯣꯠ ꯆꯩꯁꯤꯡꯁꯦ ꯄꯪꯆꯥꯥ ꯆꯥꯥꯁꯜꯂꯒꯗꯤ ꯑꯃꯨꯛ ꯍꯥꯏꯕꯗꯤ ꯃꯇꯝ ꯆꯪꯗꯕꯤꯗ ꯃꯍꯥꯎ ꯂꯩꯔꯤ ꯍꯥꯎ ꯍꯥꯎꯅ ꯄꯖ ꯆꯥꯍꯟꯈꯤꯕ ꯅꯣꯏꯕꯗꯤ ꯑꯗꯨꯅꯗꯤ ꯑꯃꯨꯛ ꯍꯦꯜꯂꯛꯇꯣꯏꯕ ꯑꯗꯨꯒ ꯑꯐꯕ ꯑꯃ ꯁꯦꯝꯒꯠꯄꯗꯤ ꯃꯇꯝ ꯆꯪꯕ ꯑꯗꯒꯤ ꯃꯥꯒꯤ ꯑꯩꯈꯣꯏꯒꯤ ꯆꯥꯛꯆꯥ ꯌꯨꯊꯛꯁꯦ ꯑꯗꯨꯝ ꯐꯖꯅꯝ ꯈꯦꯠꯅꯔꯛꯄꯖꯥꯠꯅꯤꯀꯣ
ꯃꯥꯅꯤ ꯃꯥꯅꯤ ꯑꯗꯒꯤ ꯍꯥꯔ ꯌꯥꯎꯕ ꯄꯣꯠꯁꯤꯡꯁꯦ ꯑꯩꯈꯣꯏꯅꯁꯨ ꯍꯦꯛ ꯂꯩꯔꯛꯄ ꯈꯨꯗꯛꯇ ꯆꯠ ꯂꯥꯎꯅ ꯊꯣꯡꯖꯤꯟꯕꯤꯗꯕꯀꯣ ꯍꯥꯟꯅ ꯌꯥꯝꯗ꯭ꯔꯕꯗ ꯄꯨꯡꯈꯥꯏ ꯄꯨꯡ ꯑꯃ ꯏꯁꯤꯡꯗ ꯍꯥꯞꯄꯒ ꯑꯗꯨꯝ ꯇꯤꯡꯕꯤꯔꯒꯀꯣ ꯑꯗꯨꯃꯥꯏꯅ ꯊꯣꯡꯉꯅꯁꯨ ꯍꯥꯏ ꯈꯔ ꯑꯃꯅ ꯑ ꯑꯗꯨ ꯅꯨꯡ ꯐꯥꯗꯣꯛꯀꯤ ꯋꯥꯅꯤ ꯍꯦꯛꯇ ꯉꯝꯗꯦ ꯍꯥꯏꯕ ꯇꯤꯡꯉꯒ ꯊꯝꯕꯗ ꯑꯗꯨꯝ ꯀꯥꯎꯊꯣꯛꯄꯁꯨ ꯌꯥꯎꯋꯤꯗꯅꯀꯣ ꯑꯗꯨꯗꯨꯅ ꯅꯣꯡ ꯐꯥꯗꯅꯤ ꯀꯥꯟꯗꯕꯨꯗꯤ ꯊꯣꯡꯉꯝꯗꯥꯏ ꯄꯨꯡꯈꯥꯏ ꯄꯨꯡ ꯋꯥꯠꯂꯤꯉꯩꯗ ꯑꯗꯨꯝ ꯄꯣꯠ ꯆꯩꯩꯗ ꯇꯤꯡꯊꯣꯛꯑ ꯊꯝꯕ ꯑꯗꯒꯤ ꯍꯦꯛ ꯀꯥꯎꯔꯒꯅ ꯑꯗꯨꯝ ꯈꯨꯗꯛꯇ ꯑꯗꯨꯝ ꯊꯣꯡꯖꯤꯟꯕ ꯑꯗꯨꯅꯤ ꯇꯧꯔꯤ ꯂꯤꯂꯥꯁꯦ ꯅꯣꯡꯃ ꯅꯣꯡꯃꯒꯤ ꯁꯨꯝ ꯍꯧꯁꯜꯂꯛꯄ ꯁꯨꯝ ꯍꯦꯟꯒꯗꯣꯏꯅꯤ ꯍꯥꯔ ꯌꯥꯎꯕ ꯄꯣꯠ ꯉꯥꯛꯇ ꯁꯨꯝ ꯆꯥ ꯂꯩꯔꯕꯅꯤꯅ ꯑꯗꯣ ꯍꯧꯖꯤꯛ ꯍꯧꯖꯤꯛꯀꯥꯟꯁꯦ ꯍꯧꯨꯛꯁꯤ ꯌꯨꯝꯗ ꯊꯥꯖꯕꯐꯥꯎꯗ ꯑꯗꯨꯝ ꯅꯣꯏꯒꯤ ꯅꯣꯏꯒꯤ ꯗꯥꯏꯃꯟ ꯌꯨꯔꯤꯌꯥ ꯀꯥꯏꯗꯣ ꯄꯨꯡꯂꯥꯞꯇ ꯍꯥꯞꯅꯔꯒ ꯊꯥꯕꯁꯨ ꯂꯩ ꯍꯥꯏꯕ ꯑꯗꯨ ꯗꯤ ꯇꯧꯍꯟꯅꯤꯡꯗꯦ ꯍꯥꯏꯕ
ꯑ ꯑ ꯑꯩꯁꯤ ꯀꯥꯎꯕ ꯀꯥꯎꯋꯦ ꯅꯍꯥꯟ ꯑꯩꯅ ꯗꯨꯀꯥꯟ ꯀꯩꯅꯣ ꯆꯠꯂꯨꯕꯗ ꯑꯩꯈꯣꯏꯒꯤ ꯑꯩꯈꯣꯏꯒꯤ ꯀꯩꯅꯣꯗꯣ ꯏꯁꯤꯡ ꯖꯥꯔ ꯕꯣꯇꯜꯗꯣ ꯍꯥꯏꯕꯗꯤ ꯊꯥꯡꯕ ꯈꯣꯠꯄꯁꯦ ꯋꯥꯏꯗꯅ ꯑꯩꯈꯣꯏꯒꯤ ꯁꯨꯝꯦꯡꯨꯝ ꯗ ꯊꯥꯡꯒꯠꯄꯣꯏ ꯇꯋꯤꯗꯅ ꯃꯥꯒꯤ ꯄꯥꯏꯐꯝ ꯌꯥꯎꯗꯕꯗꯣ ꯑꯗꯨꯗ ꯖꯥꯔꯒꯤ ꯑꯩꯈꯣꯏ ꯈꯨꯠ ꯄꯥꯏꯅꯕ ꯍꯥꯏ ꯍꯥꯏꯔꯦ ꯃꯥꯒꯤ ꯃꯆꯤꯟꯗꯣ ꯑꯗꯨ ꯊꯤꯟꯖꯜꯂꯀꯥꯟꯗ ꯆꯞꯄꯒ ꯀ꯭ꯂꯤꯞ ꯑꯃ ꯊꯣꯛꯑꯦꯕ ꯑꯅꯧꯕ ꯑꯃ ꯑꯩ ꯑꯃ ꯂꯩꯔꯛꯑꯦꯕ ꯅꯍꯥꯟꯁꯤꯦ ꯂꯨꯄꯥ ꯀꯩꯅꯣ ꯄꯤꯕ ꯂꯨꯄꯥ ꯌꯥꯡꯈꯩ ꯌꯥꯡꯈꯩ ꯍꯥꯏꯌꯦ ꯑꯗꯨꯗ ꯑꯅꯤ ꯂꯧꯔꯣꯏ ꯑꯦ ꯑꯅꯤ ꯂꯧ꯭ꯔꯣꯏ ꯑꯩꯅ ꯑꯅꯤꯗꯤ ꯌꯥꯔꯅꯤ ꯑꯃꯇꯪ ꯂꯧꯖꯒꯦꯅ ꯑꯃꯁꯤꯕꯨ ꯀꯗꯥꯏꯅꯣ ꯍꯥꯏꯔ ꯀꯥꯟꯁꯤꯗ ꯑꯅꯤ ꯂꯧꯈꯔꯣꯏ ꯑꯗꯣ ꯉꯁꯤꯦꯗꯣ ꯁꯪꯒꯥ ꯇꯥꯔꯦ ꯑꯩꯗꯣ ꯏꯖꯥꯔ ꯍꯣꯟꯗ꯭ꯔꯤꯑꯕ ꯉꯁꯤꯁꯦ ꯑꯝꯇ ꯍꯣꯟ ꯇꯥꯔꯦ ꯑꯗꯨ ꯁꯤ ꯈꯣꯠꯄ ꯌꯥꯝ ꯌꯥꯎꯕꯅ ꯈꯔ ꯐꯩꯗꯅ ꯃꯣꯏꯒꯤ ꯖꯥꯔꯒꯤꯗꯤ ꯍꯦꯛ ꯊꯥꯡꯒꯠꯂ ꯄꯥꯏꯕ ꯅꯠꯇ꯭ꯔꯒꯅ ꯂꯦꯡꯖꯨꯝꯗ ꯑꯣꯏꯔꯒꯁꯨ ꯄꯨꯜꯂꯞ ꯃꯁꯥꯗ ꯇꯥꯡꯈꯠ ꯅꯠꯇ꯭ꯔ ꯃꯔꯛꯇꯁꯨ ꯃꯆꯤꯟꯗ ꯄꯥꯏꯕꯁꯤ ꯈꯤꯇꯪ ꯇꯦꯛ ꯃꯌꯥꯝ ꯁꯨꯝ ꯑꯇꯣꯞꯄ ꯈꯔ ꯁꯥꯡꯉꯛꯄꯒꯤ ꯍꯣꯏ ꯏꯃꯨꯡ ꯃꯅꯨꯡꯒꯤꯗꯤ ꯈꯪꯗ꯭ꯔꯦ ꯁꯣꯔꯣꯛꯇꯒꯤ ꯄꯨꯁꯜꯂꯛꯁꯤꯗꯤ ꯐꯔ ꯇꯥꯏꯗꯅ ꯈꯨꯠꯅ ꯁꯨꯝ ꯃꯆꯤꯟꯗ
ꯅꯨꯡꯉꯥꯏꯇꯕꯅꯦ ꯖꯤꯔꯤꯖꯤ ꯅꯥꯟꯊꯕꯅꯦ ꯍꯧꯖꯤꯛ ꯀꯤ ꯃꯥꯒꯤ ꯍꯦꯟꯗꯜ ꯑꯃ ꯊꯣꯛꯄꯗꯣ ꯑꯗꯨꯗꯣ ꯑꯗꯨꯗꯨꯅ ꯍꯥꯞꯄꯒ ꯆꯞꯄꯒ ꯊꯥꯡꯛꯄꯗ ꯑꯗꯨ ꯂꯅ ꯅꯨꯡꯉꯥꯏꯕꯅꯦ ꯍꯣꯏ ꯂꯨꯄꯥ ꯅꯤꯐꯨ ꯌꯥꯡꯈꯩꯃꯨꯛꯇꯪ ꯄꯤꯕꯅꯦ ꯑꯩꯈꯣꯏꯁꯨ ꯂꯩ
ꯑꯗꯨꯗ ꯌꯥꯡꯈꯩꯅꯤ ꯑꯃ ꯂꯩꯔꯦ ꯇꯥꯡꯉꯤꯔꯣ ꯑꯩꯅ ꯈꯜꯂꯤꯁꯦ ꯌꯥꯡꯈꯩꯒꯤ ꯑꯅꯤꯒ ꯇꯧꯋꯦ ꯀꯩꯍꯦꯛ ꯇꯧ ꯃꯥꯟꯕꯣ
ꯇꯥꯡꯗ ꯂꯣꯏꯇ꯭ꯔꯦ ꯑꯩꯈꯣꯏ ꯁꯤꯗꯗꯤ ꯃꯣꯏꯒꯤ ꯏꯁꯤꯡꯗꯣ ꯈꯔ ꯍꯦꯟꯅ ꯁꯤꯠꯅꯅꯕꯅꯤꯅꯅꯦ ꯑꯩ ꯑꯩꯈꯣꯏꯅ ꯖꯥꯔꯁꯤ ꯂꯧꯕ ꯈꯨꯗꯤꯡꯒꯤ ꯑꯩꯈꯣꯏ ꯃꯃꯤꯡ ꯏꯁꯜꯍꯜꯂꯦꯕꯀꯣ ꯑꯗꯨꯒꯅ ꯖꯥꯗꯨꯅ ꯆꯅꯤ ꯁꯨꯔꯛꯄ ꯃꯇꯝꯗꯅꯦ ꯑꯩꯈꯣꯏꯅ ꯂꯧꯕꯒꯤ ꯃꯁꯤꯡꯁ ꯆꯅꯤ ꯑꯦꯛ ꯁꯨꯔꯛꯄ ꯃꯇꯝꯗ ꯎꯟ ꯆꯔ ꯑꯍꯥꯡꯕ ꯑꯃ ꯑꯍꯟꯕ ꯑꯃ ꯃꯣꯏꯅ ꯐ꯭ꯔꯤꯗ ꯄꯤꯗꯕ ꯑꯗꯨꯗꯨꯒꯤ ꯃꯃꯤꯡ ꯏꯁꯟꯂ ꯏꯁꯜꯂ ꯂꯧꯏꯤ ꯄꯣꯠ ꯂꯧꯕ ꯃꯇꯝꯗ
ꯎꯝ ꯅꯣꯏ ꯍꯪꯕ ꯌꯥꯎꯔꯕ
ꯐꯪꯕꯗꯤ ꯌꯥꯎꯗ꯭ꯔꯤ ꯑꯩꯈꯣꯏ ꯑꯗꯨꯝ ꯏꯁꯟꯕꯩ ꯋꯥꯅꯤ ꯑꯩꯈꯣꯏꯁꯨ ꯄ ꯑꯣꯏꯗꯗꯅ ꯑꯩꯅ ꯑꯃꯨꯛ ꯂꯧ ꯆꯠꯂꯤ ꯈꯣꯏꯗꯥꯅ ꯂꯧꯕ ꯆꯠꯂꯤ ꯑꯗꯒꯤ ꯑꯩꯈꯣꯏ ꯏꯆꯥ ꯅꯨꯄꯥꯅ ꯂꯧꯕ ꯆꯠꯄꯁꯨ ꯌꯥꯎꯋꯦ ꯑꯗꯨꯅ ꯃꯦꯟ ꯃꯥꯟꯟ ꯇꯥꯗꯦꯗꯅ ꯑꯩꯈꯣꯏꯅ ꯂꯧ ꯆꯠꯂꯒꯕꯨꯗꯤ ꯑꯗꯨꯝ ꯏꯕ ꯌꯥꯎꯕ ꯑꯗꯣ ꯑꯗꯨꯝ ꯀꯔꯤꯒꯨꯝꯕ ꯀꯥꯟꯗ ꯀꯥꯎꯊꯣꯛꯇꯅ ꯑꯗꯨꯝ ꯏꯗꯕꯁꯨ ꯑꯗꯨꯝ ꯌꯥꯎꯋꯦꯕꯀꯣ
ꯎꯝ
ꯑꯗꯨꯅ ꯃꯁꯤꯡ ꯀꯌꯥ ꯁꯨꯔꯕꯅꯣꯒ ꯈꯪꯕꯤꯔ ꯅꯣꯏꯗꯤ ꯇꯧꯗꯕ꯭ꯔꯥ ꯑꯗꯨꯗ
ꯑꯗꯣ ꯃꯣꯏ ꯃꯤꯅ ꯏꯔꯝꯃꯤꯕꯗꯨ ꯆꯦꯛꯇꯤ ꯇꯧꯗꯦꯧꯅꯦ ꯑꯗꯨ ꯈꯪꯗꯦꯗ ꯁꯨꯝ ꯍꯥꯏꯔꯤꯕ ꯃꯣꯏꯁꯨ ꯀꯩꯅꯣꯅꯦ ꯑꯗꯨꯕꯨꯗꯤ ꯑꯩꯈꯣꯏꯒꯤ ꯁꯨꯝ ꯍꯣꯏ ꯃꯤꯗ ꯑꯗꯨꯃꯥꯏꯅ ꯁꯨꯝ ꯍꯥꯏꯔꯒ ꯃꯣꯏ ꯃꯣꯏꯅ ꯀꯔꯤꯒꯨꯝꯕ ꯑꯗꯨꯃꯥꯏꯅ ꯀꯔꯤꯒꯨꯝꯕ ꯃꯤꯉꯣꯟꯗ ꯈꯨꯗꯣꯜꯄꯣꯠ ꯆꯥꯃ ꯊꯝꯃꯒꯁꯨ ꯃꯣꯏꯗꯁꯨ ꯀꯥꯟꯅꯩꯗꯅ ꯃꯤꯅ ꯇꯣꯏꯅ ꯂꯥꯛꯄꯗꯦ
ꯃꯥꯅꯤ ꯃꯥꯅꯤ ꯃꯣꯏꯒꯤꯁꯨ ꯑꯗꯨꯝ ꯃꯣꯏꯒꯤꯁꯨ ꯀꯩꯅꯣ ꯑꯩꯈꯣꯏꯒꯤ ꯃꯤꯗꯨꯣ ꯄꯣꯠ ꯂꯩꯅꯤꯡꯕ ꯂꯩꯅꯤꯡꯅꯕꯒꯤ ꯃꯆꯥꯛ ꯑꯃꯁꯨ ꯄꯤ ꯄꯤꯔꯤꯗꯅꯀꯣ ꯖꯥꯔ ꯑꯃ ꯍꯥꯞꯇꯣꯏꯅꯦꯒ ꯍꯥꯏꯔꯒꯗꯤ ꯏꯁꯤꯡꯗꯣ ꯑꯗꯨꯝ ꯂꯧꯅꯤꯡꯉꯤꯗꯅꯀꯣ
ꯎꯝ
ꯑꯗꯨꯒꯤꯁꯨ ꯑꯌꯥꯝꯕ ꯇꯧꯕꯖꯥꯠꯗ ꯀꯨꯏꯔꯕꯖꯥꯠꯅꯤ ꯇꯧꯕ ꯑꯩꯈꯣꯏꯅ ꯈꯪꯗꯕ
ꯍꯧꯖꯤꯛꯇꯤ ꯑꯗꯨꯃꯥꯏꯅ ꯖꯥꯔ ꯏꯁꯤꯡꯗ ꯍꯥꯟꯕꯁꯦ ꯃꯐꯝ ꯃꯐꯝ ꯌꯥꯝ ꯇꯧꯔꯦ ꯍꯧꯖꯤꯛꯀꯤ
ꯇꯧꯔꯦ ꯖꯒꯥ ꯈꯨꯗꯤꯡꯒꯤ ꯂꯣꯏ ꯂꯩꯅꯔꯦꯗ ꯑꯩꯈꯣꯏ ꯁ꯭ꯋꯥꯏꯗꯁꯨ ꯑꯅꯤ ꯑꯍꯨꯝꯅꯤ ꯂꯩꯔꯤꯁꯦ ꯑ ꯑꯩꯔ ꯑꯅꯛꯄ ꯈꯜꯂꯒ ꯑꯗꯨꯝ ꯂꯧꯕ
ꯎꯝ ꯑꯃꯔꯣꯝꯗꯗꯤ ꯐꯔꯦꯗ ꯇꯣꯇꯤ ꯉꯥꯛꯇ ꯇꯥꯔꯛꯑꯒ ꯁꯤꯖꯤꯟꯅꯗꯣꯏ ꯁꯔꯨꯛꯄꯨ ꯑꯗꯨꯃꯥꯏꯅ ꯂꯩꯕꯤꯗꯨꯅ ꯑꯗꯨ ꯁꯪꯇꯣꯛꯑ ꯐꯤꯜꯇꯔ ꯇꯧꯔꯒ ꯊꯥꯗꯣꯔꯛꯑꯕꯅꯦꯕ ꯑꯗꯨ ꯃꯣꯏꯗꯨꯁꯨ
ꯑꯗꯨꯝ ꯏꯁꯤꯡꯗꯣ ꯑꯩꯈꯣꯏꯅ ꯇꯣꯇꯤꯒꯤ ꯏꯁꯤꯡꯗꯨꯗꯤ ꯑꯃꯨꯛ ꯂꯨꯝꯕ ꯈꯣꯠꯄ ꯑꯃꯁꯨꯡ ꯑꯃꯨꯛ ꯆꯪꯉꯤꯗꯅꯀꯣ ꯑꯗꯨꯅ ꯁꯨꯝ ꯑꯩꯈꯣꯏꯗꯁꯨ ꯊꯕꯛ ꯍꯥꯞꯀꯠꯂꯤ ꯑꯗꯨꯗ ꯖꯟ ꯖꯥꯟꯟ ꯑꯣꯏꯕꯗꯣ ꯑꯗꯨꯗꯨꯒꯤ ꯁꯨꯝ ꯂꯩꯔꯕꯩ ꯋꯥꯅꯤꯗ ꯉꯔꯥꯡꯁꯤꯅ ꯅꯨꯡꯗꯥꯡꯁꯦ ꯎꯝ ꯑꯩꯁꯦ ꯆꯥꯛ ꯈꯔ ꯆꯥꯕ ꯇꯣꯛꯑ ꯃꯇꯨꯡꯗ ꯎꯝꯝ ꯀꯩꯅꯣꯇ ꯃꯅꯤꯡꯂꯣꯝꯒꯤ ꯑꯩꯈꯣꯏꯒꯤ ꯗꯗꯥ ꯈ꯭ꯋꯥꯏ ꯏꯇ ꯏꯇꯣꯟꯝ ꯇꯣꯝꯕꯗꯣ ꯑꯗꯨꯗꯨꯗꯒꯤ ꯆꯥꯛꯈꯨꯝꯗꯨ ꯆꯪꯉꯨꯕꯅꯦ ꯑꯩ ꯆ ꯆꯥꯛ ꯇꯣꯛꯄꯗꯨꯗ ꯆꯥꯛꯖꯥꯛ ꯍꯦꯛꯇꯣꯛꯄ ꯐꯪꯈꯤꯕ ꯆꯝꯕ ꯇꯜꯂꯦꯅ ꯑꯗꯨꯗꯨꯒ ꯑꯩꯈꯣꯏ ꯆꯦꯀ ꯑꯩꯈꯣꯏ ꯇꯩꯅꯉꯒ ꯃꯣꯏꯅꯤꯅ ꯆꯥꯛꯆꯥ ꯂꯩꯔꯝꯃꯤ ꯑꯗꯨꯗꯨꯒ ꯃꯣꯏ ꯆꯥꯛꯆꯥ ꯂꯩꯔꯝꯕꯗ ꯑꯩꯁ ꯉꯥꯏꯍꯥꯛꯇꯪ ꯐꯝꯃꯝꯃꯒ ꯋꯥꯔꯤ ꯋꯥꯇꯥꯏ ꯉꯥꯏꯍꯥꯛ ꯁꯥꯟꯅꯔꯅꯕ ꯑꯩꯁꯦ ꯊꯣꯛꯂꯛꯑꯦ ꯑꯗꯨꯒꯅꯦ ꯑꯩꯅ ꯍꯦꯛ ꯊꯣꯛꯂꯛꯄꯒ ꯑꯩꯈꯣꯏꯁꯦꯁꯦ ꯃꯕꯨꯁꯦ ꯑꯩꯈꯣꯏꯒꯤ ꯃꯣꯔꯣꯛ ꯆꯥꯔꯨꯕꯩꯅꯤꯅ ꯁꯥꯒꯠꯂꯦꯅ ꯇꯧꯔꯨꯗꯅ ꯃꯥꯁꯦ ꯉꯥꯛꯇꯅꯤꯀꯣ ꯃꯤꯅꯤꯠ ꯑꯃꯅꯤꯅꯤ ꯈꯛꯇꯅꯤ ꯀꯥꯟꯗ ꯑꯩꯁꯦ ꯭ꯔꯥ ꯕ꯭ꯔꯥ ꯕ꯭ꯔꯥ ꯍꯥꯏꯔꯒ ꯇꯧꯔꯒꯅꯦ ꯎꯝ ꯀꯅ ꯍꯦꯟ ꯃꯈꯣꯡꯁꯤꯦ ꯂꯥꯛꯑꯒ ꯃꯥꯁꯦ ꯄꯇꯥꯛ ꯂꯥꯎ ꯇꯥꯔꯒ ꯍꯤꯞꯄꯤꯔ ꯈꯪꯕ꯭ꯔꯥ ꯑꯩ ꯐꯦꯡꯉ ꯇꯧꯒ ꯄꯨꯛꯁꯦ ꯆꯥꯛꯄꯅ ꯂꯣꯏꯔꯦ ꯆꯥꯛꯄꯅ ꯂꯣꯏꯔꯦ ꯑꯗꯒꯤꯗꯤ ꯃꯌꯥꯝꯅ ꯑꯩꯈꯣꯏ ꯆꯦꯟ ꯁꯦꯟꯅꯔꯦ ꯂꯥꯡꯗ꯭ꯔꯩ ꯄꯥꯝꯕꯤ ꯍꯧꯕꯠ ꯊꯤ ꯊꯤꯅꯔꯦ ꯑꯩꯈꯣꯏ ꯂꯥꯡꯊ꯭ꯔꯩꯗꯨꯣ ꯁꯤꯈ꯭ꯔꯦꯕ ꯍꯟꯗꯛ ꯂꯥꯡꯊꯩ ꯄꯥꯝꯕꯤ ꯍꯧꯒꯗꯤ ꯊꯤꯅꯔꯦ ꯑꯗꯨꯒꯤ ꯃꯃꯥꯡꯂꯣꯝꯗ ꯑꯗꯒꯤ ꯇꯧꯔꯒ ꯀꯃꯥꯏꯅ ꯇꯧꯔꯒ ꯂꯥꯟꯇꯩ ꯄꯥꯝꯕꯤꯗꯣ ꯐꯪꯉꯦ ꯑꯗꯨꯗꯨꯒꯗꯤ ꯂꯥꯡꯙꯩꯗ ꯁꯨꯔꯒ ꯃꯍꯤ ꯇꯧꯔ ꯊꯥꯛꯑꯀꯥꯟꯗꯗꯤ ꯃꯤꯅꯤꯠ ꯇꯔꯥꯃꯨꯛ ꯂꯩꯔꯀꯥꯟꯗꯗꯤ ꯃꯥꯁꯦ ꯈꯔ ꯏꯪꯊꯔꯛꯑꯦꯅ ꯇꯧꯔꯤꯅꯤ ꯑꯗꯒꯤ ꯑꯩꯅ ꯐ꯭ꯔꯤꯖꯇꯒꯤ ꯑꯥꯏꯁ ꯍꯥꯞꯄ ꯃꯌꯥꯝꯗꯣ ꯂꯧꯊꯣꯛꯑꯒ ꯑꯃꯨꯛ ꯀꯩꯅꯣ ꯊꯕꯥꯛ ꯀꯔꯤ ꯀꯔꯥ ꯃꯌꯥꯝꯗ ꯑꯃꯨꯛ ꯊꯝꯕꯤꯌꯦꯦ ꯑꯗꯒꯤ ꯏꯁꯤꯡ ꯑꯌꯤꯡꯕꯗꯨꯁꯨ ꯈꯔ ꯄꯤꯊꯛꯑꯦ ꯑꯗꯨꯃꯥꯏꯅ ꯇꯧꯔꯒ ꯐꯅ ꯀꯨꯏꯅ ꯂꯥꯛꯅꯩꯕꯨꯡꯉꯣ ꯃꯤꯍꯨꯟꯒ ꯌꯥꯎꯗ ꯉꯥꯏꯍꯥꯛꯇꯪ ꯅꯗꯦ ꯀꯩꯝꯇ ꯀꯥꯟꯅꯕꯅ ꯇꯤꯡꯉ ꯃꯇꯝꯗ ꯑꯩ ꯍꯦꯛ ꯆꯪꯉꯨꯕꯒ ꯉꯥꯏꯍꯥꯛ ꯋꯥꯔꯤ ꯁꯥꯟꯅꯔꯃ ꯑꯩꯁꯨꯝ ꯊꯣꯛꯂꯛꯑꯦꯕꯀꯣ ꯑꯗꯨꯗ ꯑꯌꯦꯛ ꯊꯣꯛꯂꯛꯄꯒꯅꯦ ꯈꯣꯏꯗꯥ ꯑꯅꯤ ꯆꯦꯟ ꯊꯣꯛꯂꯛꯄꯅꯤꯃꯤ ꯍꯧꯖꯤꯦ ꯑꯗꯨꯁꯃ ꯃ ꯇꯥꯍꯣꯏ ꯈꯣꯂ ꯍꯨꯦꯅ ꯑꯗꯩꯗꯤ ꯂꯥꯡꯊꯩ ꯀꯣꯏꯊꯩ ꯏꯊꯤꯔ ꯆꯦꯟꯅꯔꯦ ꯑꯃꯒ ꯑꯃꯒ ꯑꯃꯒ ꯑꯃꯒ ꯇꯧꯔꯒ
ꯑꯗꯨꯗꯤ ꯎꯝ ꯀꯩꯅꯣꯒ ꯇꯧꯋꯣ ꯑꯗꯨꯗꯤ ꯃꯇꯨꯡꯊꯪ ꯑꯗꯨꯗꯥꯏ ꯁꯨꯝ ꯂꯩ ꯇꯔꯗꯤ ꯇꯧꯤ ꯇꯔꯗꯤ ꯑꯗꯨꯃꯥꯏꯅ ꯇꯧꯗꯔꯗꯤ ꯃꯣꯔꯣꯛ ꯌꯥꯎꯕ ꯄꯣꯠꯁꯦ ꯌꯥꯔꯤꯈꯩ ꯆꯥꯗꯅꯕ ꯊꯥꯎꯇꯣ ꯑꯩ ꯀꯩꯅꯣꯁꯦ ꯆꯥꯛꯈꯥꯎ ꯁꯣꯛꯑꯝꯒꯅꯤ
ꯈꯪꯗꯦ ꯉꯥꯡꯕꯝꯇ ꯇꯧꯗꯦꯅꯤ ꯑꯗꯨꯅ ꯉꯔꯥꯡ ꯇꯧꯕꯗ ꯀꯩꯁꯨ ꯄꯣ ꯉꯛꯕ
ꯎꯝ
ꯑꯣ ꯐꯔꯦ ꯐꯔꯦ ꯑꯗꯨꯗꯤ ꯑꯩ ꯊꯝꯃꯒꯦꯀꯣ
ꯍꯣꯏ ꯍꯣꯏ ꯊꯝꯃꯦ ꯊꯝꯃꯣ